ꯑꯣ ꯑ ꯔꯦꯁ ꯇꯧꯕ ꯐꯪꯕ꯭ꯔꯣ ꯎꯝ ꯔꯦꯁꯇꯧꯕ ꯐꯪꯉꯔꯦꯏ ꯀꯅꯥ ꯑꯁꯤ
ꯔꯦꯁ ꯇꯧꯗꯔꯁꯨ ꯊꯕꯛ ꯇꯧꯗꯦ ꯈꯪꯗꯕꯒꯤ ꯑꯗꯨꯝ ꯀꯩ ꯍꯥꯏꯔꯗ‌ ꯐꯃꯨꯡꯗ ꯂꯩꯔꯕꯅꯤꯅ ꯆꯞ ꯃꯥꯟꯅꯔꯦꯗ
ꯑꯣ ꯍꯣꯔꯦꯟ ꯏꯃꯥꯟꯅꯕꯤꯒꯤ ꯅꯝꯕꯔ ꯁꯦꯌꯔ ꯇꯧꯔꯛꯀꯦ ꯃꯤ ꯀꯣ ꯃꯣꯏ ꯀꯣꯜ ꯔꯤꯁꯤꯞ ꯇꯧꯅꯤꯡꯉꯥꯏ ꯃꯤ ꯌꯥꯝ ꯂꯩꯀꯣ ꯃꯊꯥꯡ ꯃꯊꯥꯡꯗ ꯁꯤꯌꯔ ꯇꯧꯔꯛꯀꯅꯤ ꯃꯤ ꯑꯃꯗ ꯀꯣꯜ ꯑꯍꯨꯝ ꯑꯍꯨꯝ ꯇꯧꯔꯗꯤ ꯑꯗꯨꯝ ꯌꯥꯒꯅꯤ
ꯑꯥ
ꯅꯪꯅ ꯃꯣꯏ ꯀꯣꯜ ꯔꯤꯁꯤꯚ ꯇꯧꯅꯤ ꯚꯦꯀꯦꯟꯁꯤ ꯌꯥꯝ ꯂꯩꯕꯅꯤ ꯑꯗꯨꯒꯤ
ꯎꯝ
ꯅꯪꯅ ꯍꯣꯔꯦꯟ ꯇꯧꯈꯥꯏꯔꯣ ꯑꯇꯣꯞꯄꯗ ꯇꯧꯗ꯭ꯔꯁꯨ
ꯑꯥ
ꯋꯥꯔꯦꯍꯦ ꯉꯁꯤ ꯑꯩꯌ ꯌꯥꯝ ꯉꯥꯡꯃꯟꯕꯒꯤ
ꯋꯥ ꯉꯥꯡꯕꯁꯨ‌ ꯋꯥꯕꯖꯥꯠꯅꯤꯀꯣ ꯋꯥ ꯉꯥꯡꯅꯤꯡꯉꯥꯏ ꯂꯩꯇꯅ ꯂꯩꯇꯅ ꯉꯥꯡꯅꯤꯡꯉꯥꯏ ꯇꯧꯕꯗꯣ
ꯎꯝ ꯑꯗꯨꯅꯦ ꯏꯄꯥꯏ ꯂꯩꯇꯦ ꯀꯔꯤꯔ ꯑꯩꯈꯣꯏꯒꯤ ꯆꯤꯝꯕꯥꯐꯥꯜ ꯂꯣꯏꯅ ꯀꯪꯈꯔꯦ
ꯏꯁꯤꯡ ꯊꯛꯄꯤꯌꯨ ꯏꯁꯤꯡ ꯊꯛꯄꯤꯌꯨ ꯑꯁꯣꯝꯒꯤ ꯆꯤꯟ ꯁꯨ ꯀꯪꯉꯗꯤ
ꯏꯁꯤꯡꯁꯨ ꯊꯛꯑꯦ ꯃꯄꯥꯟꯁꯨ ꯊꯣꯛꯑꯦ ꯑꯃꯨꯛ ꯊꯛꯑꯦ ꯑꯗꯨ ꯃꯄꯥꯟꯗ ꯑꯗꯨꯝ ꯇꯧꯔ ꯂꯩꯔꯝꯃꯦ
ꯖꯨꯏꯁ ꯁꯨ ꯂꯩꯔꯒ ꯊꯛꯄꯤꯌꯣ ꯑꯗꯨꯗꯤ
ꯑꯗꯨꯅꯦ ꯋꯥꯕꯅ ꯋꯥꯕꯅ ꯁꯤꯒꯦ ꯇꯧꯋꯦ
ꯎꯝ ꯍꯣꯔꯦꯟ ꯅꯍꯥꯎꯕ ꯆꯥꯔꯗꯤ ꯀꯩꯁꯨ ꯇꯧꯔꯔꯣꯏꯗ
ꯑꯗꯨ ꯑꯣꯏꯔꯁꯨ ꯁꯟꯁꯥ ꯆꯥꯕꯅꯤꯅ ꯅꯨꯡꯁꯤꯠꯇꯤ ꯀꯜꯂꯦꯀꯣ ꯁꯟꯁꯥꯗꯣ
ꯑꯣ ꯑꯃꯥꯏ ꯇꯧꯕ꯭ꯔꯥ ꯑꯩꯗꯤ
ꯗꯨꯒꯤ ꯑꯩꯗꯤ ꯁꯟꯁꯥ ꯆꯥꯔꯗꯤ ꯅꯨꯡꯁꯤꯠ ꯑꯗꯨꯝ ꯀꯥꯒꯜꯂꯦꯕ ꯑꯗꯨ
ꯍꯥꯏꯗꯤ ꯍꯟꯁꯥ ꯇꯥꯔꯗꯤ ꯅꯨꯡꯁꯤꯠꯄꯨꯗꯤ ꯅꯨꯡꯁꯤꯠꯄꯨꯗꯤ ꯈꯪꯗꯦ ꯑꯩꯒꯤ ꯌꯥꯁꯦꯅꯥꯏ ꯁꯟꯁꯥ ꯆꯔꯗꯤ
ꯑꯗꯨ ꯈꯪꯉꯦ ꯌꯥꯗꯣ ꯍꯞꯆꯕꯗꯣ ꯗꯨꯝ ꯇꯧꯕꯅꯦ ꯁꯟꯁꯥ ꯆꯥꯔꯗꯤ ꯗꯨꯝ ꯇꯥꯎꯅꯦ
ꯃꯅꯝꯁꯨ ꯑꯦ ꯃꯅꯝꯁꯨ ꯈꯔ ꯀꯜꯂꯤꯀꯣ ꯑꯇꯣꯞ ꯁꯥꯗꯒꯤ
ꯎꯝ ꯃꯅꯝꯁꯨ ꯀꯜꯂꯦ ꯅꯨꯡꯁꯤꯠꯁꯨ ꯀꯟꯕꯅꯦ ꯁꯟꯁꯥꯗꯣ
ꯑꯥ ꯑꯣꯛꯁꯥ ꯈꯣꯏ ꯗꯤ ꯃꯅꯝꯗꯤ ꯈꯔ ꯐꯩ
ꯍꯣꯏ ꯑꯣꯛꯁꯥꯗꯨꯅ ꯑꯣꯛꯁꯥꯗꯨꯅ ꯆꯥꯕ ꯉꯝꯗꯕ ꯀꯦꯞꯁꯨꯜꯗꯣ
ꯑꯥ ꯑ ꯍꯝ ꯑꯗꯨ ꯍꯣꯏ ꯌꯥꯝ ꯆꯥꯗꯦ ꯍꯥꯏꯔꯗꯤ ꯀꯩ ꯍꯥꯏꯁꯤꯔꯥ ꯍꯦ ꯍꯦ ꯀꯨꯏꯅ ꯆꯥꯗꯕꯤꯗ ꯆꯥꯔꯗꯤ ꯆꯡꯕꯅꯦ
ꯎꯝ ꯉꯥꯈꯣ ꯑꯩꯒꯤ ꯐꯣꯟꯗꯣ ꯃꯤꯎꯠ ꯊꯝꯒꯦꯀꯣ ꯉꯥꯏꯈꯣ
ꯍꯣꯏ ꯍ
ꯌꯥꯔꯦ ꯊꯝꯈꯔꯦ ꯃꯤꯎꯠ ꯊꯝꯗ꯭ꯔꯗꯤ ꯅꯣꯇꯤꯐꯤꯀꯦꯁꯟ ꯌꯝ ꯂꯥꯛꯄꯗꯣ ꯑꯗꯨꯝ ꯎꯋꯦꯕ
ꯑꯥ
ꯇꯥꯕ ꯑꯗꯨꯗꯤ ꯊꯝꯃꯦ ꯅꯪꯁꯨ ꯇꯥꯕ ꯅꯨꯡꯉꯥꯏꯔꯣꯏ ꯑꯩꯁꯨ ꯇꯥꯕ ꯅꯨꯡꯉꯥꯏꯇꯦꯕ ꯑꯗꯨꯒꯤ ꯍꯥꯏ ꯂꯣꯏꯖꯔꯦ ꯂꯣꯏ ꯂꯣꯏꯔꯦ ꯁꯥꯕꯅ
ꯍꯧꯖꯤꯛꯁꯦ ꯃꯝꯈ꯭ꯔꯕ ꯅꯣꯏꯗ ꯃꯝꯕ ꯍꯧꯔꯕ ꯃꯝꯕ ꯃꯝꯃꯝꯈꯤꯔꯣꯏ
ꯃꯝꯗꯔ꯭ꯤꯌꯦ
ꯑꯁꯤꯗ ꯈꯔ ꯁꯤꯗꯗꯤ ꯀꯩꯅꯣ ꯈꯔ ꯊꯦꯡꯅ ꯃꯝꯕꯅꯤ
ꯑꯁ ꯅꯣꯏꯗꯗꯤ ꯉꯜꯂꯤꯕ꯭ꯔꯥ
ꯀꯩ ꯍꯥꯏꯁꯤꯔ ꯑꯥ ꯀꯩꯅꯣ ꯃꯅꯤꯄꯨꯔꯗꯒꯤꯗꯤꯀꯣ ꯑꯁꯤꯗ ꯀꯩ ꯍꯥꯏꯁꯤꯔꯥ ꯃꯝꯕꯗꯣ ꯑꯊꯦꯡꯕꯅꯦꯕ
ꯑꯣ ꯑꯣ ꯑꯁꯤꯗꯗꯤ ꯃꯝꯕ ꯍꯧꯈꯔ꯭ꯦ꯫
ꯇꯦꯠ ꯇꯦꯠ ꯇꯥꯔꯝꯗꯥꯏꯗ ꯃꯝꯕꯅꯦ ꯁꯤꯗ
ꯑꯁ ꯊꯦꯡꯉꯦꯍꯦ
ꯎꯝ ꯁꯚꯦꯟ ꯐꯣꯔꯇꯤ ꯐꯤꯐꯇꯤ ꯑꯗꯨꯒꯨꯝꯕꯗ ꯄꯥꯝ ꯑ ꯑꯥ
ꯍꯥꯏ ꯍꯤ ꯍꯤ ꯍꯤ
ꯎ ꯍꯥ ꯍꯥ
ꯋꯥ ꯋꯥꯅꯦ ꯑꯁꯦꯡꯕꯥ
ꯎꯝ ꯋꯥꯔꯃꯅꯤ ꯋꯥꯔꯝꯃꯅꯤ
ꯉꯁꯤꯅ ꯑꯅꯧꯕ ꯑꯃꯨꯛ ꯄꯥꯏꯕꯅꯦꯕ꯫
ꯑꯥ
ꯑꯗꯣ ꯑꯁꯤꯅ ꯇꯧꯔꯗꯤ ꯀꯨꯟ ꯁꯨꯔꯦ꯫
ꯑ
ꯍꯥ ꯍꯥ ꯍꯥ ꯑꯗꯨꯒꯤꯅꯦ ꯂꯦꯝꯍꯧꯕ ꯂꯦꯝꯍꯧꯕ ꯇꯔꯥꯗꯣ ꯍꯣꯔꯦꯟ ꯆꯥꯛ ꯆꯥꯕ ꯂꯣꯏꯔꯒ ꯈꯥꯏꯗꯣꯏꯅꯤ ꯏꯅꯔꯖꯤ ꯈꯔ ꯏꯁꯇꯣꯔ ꯇꯧꯔꯒ
ꯇꯧꯔꯣ ꯇꯧꯔꯣ꯫
ꯑꯥ ꯅꯪ ꯀꯣꯜ ꯇꯧꯕ ꯂꯣꯏꯔꯒ ꯆꯥꯛ ꯊꯣꯡꯈ꯭ꯔ ꯆꯥꯛ ꯊꯣꯡꯒꯗꯕꯅꯤ꯫ ꯆꯥꯛ ꯊꯣꯡꯂꯒ ꯏꯟꯁꯥꯡ ꯂꯧꯕ ꯇꯥ ꯂꯥꯛ ꯇꯤ ꯗꯨꯝ ꯁꯦꯝꯕ ꯇꯧꯈꯠꯂꯦ ꯋꯥꯥꯏꯅꯦꯍꯦ ꯉꯁꯥꯏ ꯃꯣꯔꯅꯤꯡꯒꯤ ꯆꯥꯛꯁꯨ ꯌꯥꯝ ꯂꯩ ꯑꯩ ꯆꯥꯛ ꯊꯣꯡꯗ꯭ꯔꯁꯨ ꯌꯥꯒꯗꯧꯕ ꯃꯥꯜꯂꯦ
ꯑꯩ ꯁꯥꯒ ꯁꯥꯒ ꯆꯥꯕꯗꯕꯨ ꯑꯅꯧꯕ ꯊꯣꯡꯉꫭꯅꯦ
ꯑꯁ ꯇꯜꯂꯦ ꯑꯩꯗꯤ ꯆꯥꯛ ꯊꯣꯡꯉꯗꯤꯀꯣ ꯃꯣꯔꯅꯤꯡꯗ ꯊꯣꯡꯉꯗꯤ ꯅꯨꯡꯗꯥꯡꯒꯤꯁꯨ ꯄꯨꯂꯞ ꯄꯨꯂꯞ ꯊꯣꯡꯕꯅꯦ
ꯑꯣ ꯑꫭ ꯇꯟꯃꯁꯦ ꯇꯟꯕꯁꯦ ꯄꯨ ꯊꯥꯛ ꯑꯃꯗꯅꯦ
ꯑꯗꯨꯅꯦ ꯑꯗꯨꯅꯦ ꯏꯊꯟꯇ ꯂꯩꯕꯅꯤꯅ ꯄꯪꯇꯧ ꯇꯧꯔ ꯂꯩꯔꯕꯅꯦ ꯅꯍꯥꯟ ꯂꯥꯁ ꯃꯟꯗ꯭ꯔ ꯃꯦꯗꯔꯥ ꯈꯪꯗꯦ ꯃꯦꯗꯔ ꯑꯦꯄ꯭ꯔꯤꯜꯗꯔ ꯑꯦꯄ꯭ꯔꯤꯗ ꯑꫭꯏꯔ ꯃꯂꯦ ꯑꯩꯈꯣꯏ ꯕꯤꯁꯥꯜ ꯆꯠꯄꯒꯤ ꯑꯆꯥꯄꯣꯠ ꯂꯩꯕꯤꯕ ꯄꯦꯛꯀꯦꯠ ꯆꯥꯎꯋꯦ ꯆꯥꯎ ꯑꯗꯨ ꯑꯗꯨ ꯂꯩꯕꯤꯁꯨ ꯍꯧꯖꯤꯛꯐꯥꯎ ꯂꯩꯔꯤ ꯆꯥꯕ ꯉꯝꯗꯦ
ꯀꯌꯥꯝ ꯑꯥ
ꯆꯥꯗꯕ ꯍꯥꯏꯕ ꯍꯥꯏꯁꯨ ꯑꯩꯗꯤ ꯆꯥꯄꯣꯒꯨꯝꯕ ꯆ ꯍꯣꯏ ꯑꯩꯒꯤ ꯃꯔꯨꯞ ꯑꯃꯒꯨꯝꯕ ꯂꯩꯔꯝꯗꯤ ꯆꯥꯕꯗꯣ ꯌꯥꯝ ꯅꯨꯡꯉꯥꯏꯒꯅꯦꯕ
ꯑꯣ ꯑꯩꯗꯤ ꯀꯩ ꯍꯥꯏꯁꯤꯔ ꯎꯝ ꯃꯤ
ꯍ ꯍꯥꯥ
ꯆꯥꯛ ꯏꯟꯖꯥꯡ ꯀꯣꯏꯒꯗꯨ
ꯑ ꯀ꯭ꯔꯤꯔ ꯅꯪ ꯈꯣꯟꯟꯖꯦꯜꯁꯦ ꯈꯔ ꯅꯨꯡꯉꯥꯏ ꯆꯦ ꯅꯦꯠꯋꯥꯛ ꯑꯣ ꯑꯣ ꯑꯣ ꯇꯥꯔꯦ ꯇꯥꯔꯦ ꯆ ꯎꯝ ꯇꯥꯔꯦ ꯑꯃꯨꯛ ꯇꯥꯔꯦ ꯑ
ꯃꯇꯨꯡꯗ ꯂꯩꯔꯗꯤ ꯑ
ꯎꯝ
ꯆꯥꯛ ꯌꯦꯟꯖꯥꯡ ꯑꯩꯈꯣꯏꯁꯦ ꯊꯣꯡꯉꯒ ꯆꯥꯅꯤꯡꯗꯕꯗꯣ ꯇꯟꯕꯒꯤ
ꯍꯣꯏ ꯎꯝ
ꯃꯤ ꯃꯤ ꯈꯔꯅꯤꯀꯣ ꯑꯩꯗꯤ ꯑꯗꯨꯃꯥꯏ ꯇꯧꯗꯦ ꯏꯊꯟꯗ ꯂꯩꯔꯗꯤ ꯀ ꯀꯩ ꯍꯥꯏꯁꯤꯔꯦ ꯍꯣꯡꯕ ꯇꯟꯕ ꯃꯇꯝꯁꯨ ꯂꯩꯀꯣ ꯑꯗꯨ ꯀꯩ ꯍꯥꯏꯈ꯭ꯔꯦ ꯑꯗꯨꯝ ꯔꯤꯐꯟꯗꯣ ꯂꯩꯔꯗꯤ ꯀꯩ ꯍꯥꯏꯁꯤꯔ ꯆꯥꯛ ꯌꯦꯟꯖꯥꯡ ꯈꯣꯏꯗꯣ ꯑꯩꯅ ꯊꯣꯡꯅꯤꯡ ꯊꯣꯡꯅꯤꯡꯕ ꯃꯑꯣꯡꯗ ꯊꯣꯡꯉ ꯑꯩ
ꯍꯣꯏ ꯍ ꯎꯝ ꯊꯣꯡꯗ꯭ꯔꯒ ꯊꯣꯡꯒꯗꯤ ꯑꯗꯨꯝ ꯇꯧꯕꯅꯦꯕ ꯑꯗꯣ ꯊꯣꯡꯅꯤꯡꯗ꯭ꯔꯗꯤ ꯁꯨꯡꯛꯇꯣꯡ ꯊꯣꯡꯅꯤꯡꯗꯦ
ꯍꯣꯏ ꯍꯣꯏ
ꯑꯩꯅ ꯏꯊꯟꯗ ꯊꯣꯡꯉ ꯆꯥꯔꯗꯤ ꯑꯩꯒ ꯏꯁꯥ ꯏꯁꯥꯅ ꯄꯥꯝꯕ ꯃꯑꯣꯡꯗ ꯑꯗꯨ ꯊꯣꯡꯉꯒ ꯆꯥꯕꯅꯤꯅ
ꯎꯝ ꯆꯨꯝꯃꯤ ꯎꯝ
ꯑꯗꯨ ꯅꯃ ꯅꯕꯤ ꯅꯃ ꯅꯕꯤ ꯈꯣꯏꯒ ꯉꯁꯤꯗꯤ ꯆꯥꯛ ꯆꯥꯈ꯭ꯔꯦ ꯍꯥꯏꯕꯅꯤꯅ ꯊꯣꯡ ꯌꯥꯅꯤ ꯃꯣꯏ ꯄꯨꯔꯛꯀꯗ꯭ꯔꯣꯕ ꯃꯣꯏ
ꯀꯔꯤꯕꯣꯅꯣ ꯆꯥꯛꯄꯔꯣ
ꯍꯣꯏ
ꯍꯣꯏ ꯆꯥꯛꯇꯤ ꯑꯩꯈꯣꯏ ꯑꯩꯈꯣꯏ ꯏꯊꯟꯇ ꯂꯩꯕꯅꯤꯅꯀꯣ ꯀꯨꯀꯔꯗꯨ ꯃꯆꯥ ꯃꯆꯥ ꯉꯥꯛꯇꯅꯦ ꯑꯩꯈꯣꯏꯅ ꯄꯥꯏꯕꯁꯦ ꯑꯗꯨꯗꯤ ꯄꯨꯟꯅ ꯊꯣꯡꯕ ꯌꯥꯗꯣꯏꯕ ꯆꯥꯛꯇꯣ ꯃꯥ ꯃꯥꯒꯤ ꯆꯥꯕ ꯆꯥꯕꯒꯤ ꯆꯥꯕ ꯌꯥꯕꯒꯤ ꯆꯥꯡꯗꯣ ꯊꯣꯡꯉꯒ ꯑꯩꯈꯣꯏ ꯏꯟꯁꯥꯗꯣ ꯄꯨꯂꯞ ꯊꯣꯡꯉꯒ ꯆꯥꯗꯧꯕ
ꯑꯣ ꯂꯣꯏꯔꯦꯍꯦ
ꯑꯩꯒꯤꯗꯤ ꯉꯁꯥꯏ ꯃꯣꯔꯅꯤꯡꯒꯤ ꯆꯥꯛ ꯂꯩꯕꯅꯤ ꯑꯗꯨ ꯆꯥꯕ ꯌꯥꯏ
ꯍꯣꯏ ꯃꯇꯣ ꯃꯇꯣ ꯁꯨꯝ ꯂꯩ ꯉꯁꯥꯏꯗꯒꯤꯅꯦ ꯅꯪ ꯍꯥ ꯍ ꯍꯥ ꯇꯧꯏꯁꯦ
ꯑ ꯑꯗꯨꯅꯦ ꯈꯪꯗ꯭ꯔꯦ
ꯁꯥꯏ
ꯀꯔꯤ ꯑꯣꯏꯗꯣꯏꯔꯥ
ꯈꯪꯗ꯭ꯔꯦ ꯏꯁꯤꯡ ꯊꯛꯑꯁꯨ ꯌꯥꯔꯝꯃꯔꯣꯏꯅꯦ ꯅꯪꯒꯤꯗꯣ
ꯊꯛꯑꯁꯨ ꯋꯥꯏꯑꯦ ꯄꯨꯛꯇ ꯄꯨꯕ ꯉꯝꯗꯦ ꯆꯁꯤꯡ ꯊꯛꯑꯒ ꯑꯗꯨꯝ ꯃꯄꯥꯟꯗ ꯊꯣꯛꯅꯤꯡꯕ ꯑꯗꯨ ꯇꯧꯋꯦ ꯋꯥꯏꯔ ꯂꯦꯡꯕꯗꯣ
ꯀꯥꯏ
ꯂꯦꯡꯕꯗꯣ ꯖꯥꯗ꯭ꯔꯦ ꯑꯗꯨꯀꯤꯅꯦ
ꯁꯨꯝꯕ ꯅꯪꯒꯤ ꯇꯟꯕꯁꯦ ꯊꯥꯛ ꯑꯃꯅꯤꯅꯦ ꯇꯜ
ꯍꯣꯏ ꯍꯥꯏꯕꯗꯤ ꯑꯁ ꯏꯊꯟꯗ ꯂꯩꯕꯅꯤꯅꯀꯣ ꯆꯥꯅꯤꯡꯕꯒꯨꯝꯕꯗꯣ ꯁꯨꯝ ꯐꯥꯎ ꯐꯥꯎꯗꯦ ꯑꯗꯨꯒꯤꯅꯦ ꯍꯥꯏꯕꯗꯤ ꯅꯍꯥꯟ ꯂꯥꯁ ꯌꯔꯗꯣ ꯑꯩ ꯑꯗꯨꯅꯦ ꯌꯥꯝ ꯄꯥꯡꯃꯜꯅꯁꯨ ꯁꯥꯎꯅꯤꯡꯕꯅꯦ ꯃꯤꯗꯣ ꯂꯥꯁ ꯌꯌꯥꯔ ꯑꯩ ꯏꯊꯟꯇ ꯂꯩꯕꯗ ꯑ ꯅꯣ ꯑꯩꯒꯤ ꯀꯥꯖꯤꯟꯒ ꯂꯩꯕ ꯃꯇꯝꯗꯗꯤ ꯀꯣ ꯑꯁ ꯆꯥꯕꯒꯨꯝꯕ ꯑꯗꯨ ꯌꯥꯝ ꯅꯨꯡꯉꯥꯏꯕꯅꯦ ꯑꯩꯅ ꯉꯁꯤ ꯆꯥꯛ ꯆꯥꯔꯔꯣꯏ ꯍꯥꯏꯕ ꯅꯨꯃꯤꯠꯇꯣ ꯑꯗꯨ ꯌꯥꯝ ꯌꯥꯝꯖ ꯑꯅꯤꯔꯛ ꯑꯗꯨꯝ ꯆꯥꯕꯅꯦ ꯑꯁ ꯍꯟꯗꯛꯗꯤ ꯌꯥꯗ꯭ꯔꯦ
ꯍꯟꯗꯛꯇꯤ ꯁꯨꯛꯌꯥ ꯌꯥꯗ꯭ꯔꯦ
ꯃꯤ ꯌꯥꯝꯕꯒꯨꯝ
ꯑꯣ ꯄꯩꯁꯦ
ꯅꯅꯥꯇꯣꯝꯗ ꯂꯩꯕ ꯃꯤ ꯀꯧ ꯂꯩ
ꯈꯪꯗꯦ ꯗꯤꯁꯌꯥꯔ ꯑꯣꯛꯇꯣꯕꯔ ꯐꯥꯎꯗꯤ ꯂꯩꯒꯗꯕ ꯃꯥꯜꯂꯦ ꯑꯣꯛꯇꯣꯕꯔ ꯅꯣꯕꯦꯝꯕꯔ ꯊꯣꯑꯗꯤ ꯌꯨꯝ ꯆꯠꯈ꯭ꯔꯅꯤ
ꯑ
ꯍꯥꯏꯕꯗꯤ ꯑꯩꯈꯣꯏꯒꯤ ꯀꯣꯔꯁꯇꯣ ꯑꯣꯛꯇꯣꯕꯔ ꯑꯈꯋꯥꯅꯤ ꯑꯩꯈ‌ꯣꯏꯒꯤ ꯀꯣꯔꯁ ꯑꯣꯛꯇꯣꯕꯔ ꯈꯛꯇꯅꯤꯀꯣ ꯇꯣꯕꯔ ꯐꯥꯎ ꯑ‌ꯣ ꯑꯣꯛꯇꯣꯕꯔ ꯐꯥꯎꯅꯦꯕ ꯑꯗꯨꯒ ꯑꯣꯏꯔꯗꯤ ꯃꯤꯅꯥꯏꯒꯤ ꯊꯕꯛꯅꯤ
ꯑꯥꯏꯂꯤꯁ ꯅꯔꯁꯤꯌꯨ
ꯃꯤꯅꯥꯒꯤ ꯊꯕꯛꯅꯦ ꯗꯨ ꯁꯤꯗ ꯍꯥꯏꯕ ꯌꯥꯗꯕꯒꯤꯅꯦ ꯍꯣꯔꯦꯟ ꯇꯦꯛꯁꯇ ꯍꯥꯏꯕꯤ ꯒꯤꯅ‌ꯦꯗ ꯗꯨꯅꯦ
ꯑ‌ꯣꯏ ꯍꯣꯏ
ꯈꯪꯗ꯭ꯔ‌ꯦꯗꯥ ꯑꯈꯣꯏꯒꯤ ꯄꯥꯔꯁꯅꯦꯜ ꯗꯤꯇꯦꯜꯒꯨꯝꯕ ꯑꯗꯨ ꯁꯦꯌꯔ ꯇꯧꯒꯅꯣ ꯍꯥꯏꯕ ꯒꯤꯀ‌ꯣ ꯇꯥꯎꯊꯔꯝ ꯕ ꯅꯤꯗ ꯑꯥꯏꯁ
ꯋꯥ ꯉꯥꯡ ꯃꯟꯕꯒꯤ ꯁꯔꯨ ꯁꯔꯥꯡ ꯉꯥꯛꯇ ꯉꯥꯏꯔꯦ ꯎꯟꯁꯥꯠ ꯇꯨꯒꯤ ꯑꯗꯨꯝ ꯀꯪꯡ ꯂ‌ꯩꯃꯝꯅ‌ꯦ ꯑꯩꯗꯤ ꯑꯗꯨꯒꯤ
ꯅꯪ ꯁ‌‌ꯦ ꯖꯥꯠ ꯖꯥꯠꯇꯤ ꯉꯥꯡꯉꯤ ꯅꯨꯡꯉꯥꯏꯕ ꯖꯥꯠꯅꯤꯀ‌ꯣ ꯅꯪꯖ‌ꯦ ꯋꯥꯕꯕꯨꯗꯤ ꯋꯥꯔꯝꯃꯅꯦ ꯑꯗꯨ ꯑꯣꯏꯔꯁꯨ ꯐꯥꯒꯤ ꯌꯥꯝ ꯇꯧꯒꯟꯕ꯭ꯔꯥ ꯅꯪꯁꯦ
ꯍꯣꯏ ꯑꯗꯨꯝ ꯇꯧꯔꯝꯅꯤ ꯑꯩꯁꯦ ꯐꯅꯤ ꯑꯣꯏꯕꯅ‌ꯦ ꯑꯁꯦꯡꯕꯗ ꯀꯣ ꯍꯥꯏꯕꯗꯤ ꯃꯤ ꯈꯔ ꯅꯨꯃꯤꯠ ꯑ ꯋꯥꯟ ꯗꯦ ꯑꯗꯨꯝ ꯊꯦꯡꯅꯕ ꯃꯤꯗꯨꯁꯨ ꯑꯗꯨꯝ ꯀ‌ꯝ ꯈꯪꯕꯤ ꯇꯥꯏꯄꯇ ꯐꯤꯁ ꯑꯩꯗꯤ ꯑꯗꯨꯝ ꯉꯥꯡꯅꯕ ꯉꯝꯕ ꯃꯤꯅꯦ ꯑꯩꯖꯨ ꯑꯗꯨꯒꯤꯗꯤ ꯇꯦꯜꯂꯦ ꯂꯩꯕꯅꯦ ꯇꯣꯞ ꯄꯒꯤꯗꯤ ꯈꯪꯗꯦ ꯁꯤꯒꯨꯝꯕ ꯗꯨꯗꯤ ꯏꯁꯣꯔꯅ ꯄꯋꯥꯔ ꯄꯤꯕ ꯃꯥꯜꯂꯦ
ꯎꯝ ꯇꯧꯕꯥ ꯃꯥꯜꯂ‌ꯦ ꯉ‌ꯣ
ꯎꯝ ꯇꯣꯞꯄꯗꯗꯤ ꯈꯪꯗꯦ ꯈꯪꯗꯦꯅ
ꯑ‌ꯦ ꯅꯪ ꯉ‌ꯣꯟꯗ ꯅꯉꯣꯟꯗ ꯑꯃꯨꯛ ꯍꯟꯖꯟ ꯍꯟꯖꯟ ꯍꯟꯖꯟ ꯇꯧꯕ ꯌꯥꯗꯦ ꯇꯧꯔꯥ ꯂꯩꯒꯅꯤꯗꯤ
ꯑꯗꯨꯅꯦ ꯇꯧꯔꯑꯣ ꯑꯥꯈ‌‌ꯣ ꯑꯁꯤ ꯂꯣꯏꯔꯗꯤ ꯑꯩꯁꯨ ꯑꯩꯒꯤ ꯑꯅꯧ ꯑꯁ ꯑꯁꯤꯗ ꯍꯥꯏꯕ ꯌꯥꯗ꯭ꯔꯦ ꯗꯨꯒꯤ ꯍꯣꯔꯦꯟ ꯍꯥꯏꯁꯤ ꯇꯦꯛꯁꯇ ꯑꯁ ꯆꯥꯛ ꯊꯣꯡ ꯐꯥꯎ ꯇꯜꯂꯦꯍꯦ ꯉꯁꯤꯗꯤ
ꯌ‌ꯦꯟ ꯊꯣꯡꯉꯣꯍꯦ ꯊꯣꯡꯉꯣꯍꯦ
ꯆꯖꯤꯛ ꯂꯩꯌꯦ ꯁꯖꯤꯛ ꯆꯖꯤꯛ ꯆꯥꯛ ꯖꯤꯛ ꯀ ꯍꯥꯏꯕ꯭ꯔꯥ ꯆꯥꯖꯤꯛꯈ ꯍꯥꯏꯕ꯭ꯔꯥ
ꯁꯖꯤꯛ ꯁꯖꯤꯛꯁꯦ ꯀꯔꯤꯅꯣ ꯑꯩ ꯈꯪꯗꯦꯅꯦ
ꯖꯤꯛ ꯍꯥꯏꯕ ꯁꯤꯗꯤ ꯀꯔꯤꯔꯥ ꯈꯪꯗꯦ ꯀꯔꯤꯅꯣ ꯁꯖꯤꯛ ꯍꯥꯏꯕꯗꯤ ꯃꯣꯔꯅꯤꯡꯒꯤ ꯃꯣꯔꯅꯤꯡ ꯗ꯭ꯌꯨꯏꯗꯨ ꯅꯠꯇ꯭ꯔꯣ
ꯃꯣꯔꯅꯤꯡ ꯗ꯭ꯌꯨꯏꯗꯨ ꯅꯠꯇ꯭ꯔꯣ ꯁꯖꯤꯛ ꯍꯥꯏꯕꯗꯤ ꯑꯗꯨꯒ ꯆꯥꯖꯤꯛ ꯍꯥꯏꯕꯅ ꯅꯥꯎꯀꯣꯡ ꯒꯟꯀꯣꯡ ꯑꯗꯨꯗ ꯑꯗꯨꯗ ꯅꯠꯇ꯭ꯔꯣ ꯍꯥꯏꯕꯗꯣ
ꯈꯪꯗꯦ ꯑꯩꯗꯤ
ꯑꯜ ꯑꯩꯁꯨ ꯈꯪꯗꯦ ꯐꯥꯒꯤ ꯇꯧꯕꯅꯦ
ꯑꯩꯖꯨ
ꯑꯣꯏꯔꯝꯕ ꯌꯥꯏ ꯍꯥꯏꯅ ꯈꯟꯕꯅꯦ
ꯌꯥꯝ ꯍꯩꯗꯀꯣ
ꯎꯝ ꯍꯣꯏ ꯑꯗꯨꯒꯤ
ꯖꯋꯥꯖꯔ ꯋꯥꯔꯦ
ꯋꯥꯔꯝꯃꯅꯤ ꯋꯥꯔꯝꯃꯅꯤ
ꯑꯥ ꯍꯣꯔꯦꯟ ꯅꯪ ꯀꯣꯜ ꯇꯧꯒꯦ ꯍꯥꯏꯕꯗ ꯑꯩꯉꯣꯟꯗ ꯇꯦꯛꯁꯔꯛꯑꯣ ꯏꯃꯥꯟꯅꯕꯤ ꯅꯝꯔ ꯁꯦꯌꯔ ꯇꯧꯔꯛꯀꯦ ꯀꯣ
ꯑꯥ ꯑ
ꯑꯥ ꯑꯥ ꯅꯪꯁꯨ ꯄꯣꯊꯥꯔꯣ ꯑꯩꯁꯨ ꯄꯣꯊꯥꯔ